ꯇꯔꯕꯣ
ꯇꯥꯔꯦ ꯇꯥꯔꯦ ꯀꯔꯤ ꯃꯊꯦꯜ ꯆꯥꯔꯝꯃꯣ ꯆꯥꯛ ꯆꯥꯗ꯭ꯔꯦ
ꯑꯣ ꯆꯥꯛ ꯆꯥꯗꯕꯤ ꯂꯣꯏꯁꯤꯜꯂꯦ
ꯂꯣꯏꯁꯜꯂꯦ ꯀꯣꯏꯕ ꯆꯠꯂꯨꯔꯦ ꯍꯜꯂꯛꯑꯦ
ꯅꯨꯡꯉꯥꯏꯔꯣ ꯅꯨꯡꯉꯥꯏꯔꯣ ꯑꯩꯁꯨ ꯆꯥꯔꯦ ꯍꯧꯖꯤꯛ ꯆꯥꯛꯆꯤꯛ ꯂꯥꯡꯉꯤ ꯑꯩꯈꯣꯏꯒꯤꯗꯤ ꯉꯁꯤ ꯁꯦ ꯁꯟꯗꯦꯅꯤꯅ ꯃꯦꯔꯥꯃꯦꯁ ꯇꯧꯔꯦ ꯉꯥ ꯌꯥꯎꯗꯕꯤ ꯑꯗꯨꯅ ꯈꯣꯡꯗ꯭ꯔꯨꯝ ꯊꯣꯡꯉꯦ ꯑꯗꯨꯒ ꯀꯥꯡꯉꯧ ꯑꯃ ꯇꯧꯔꯦ ꯀꯣꯂꯝꯃꯅꯤ ꯀꯥꯡꯉꯧ ꯇꯧꯔꯦ ꯑꯗꯨꯃꯥꯏꯅ ꯇꯧꯔ
ꯑꯌꯨꯛꯅ ꯀꯔꯤ ꯏꯟꯁꯥꯡꯅꯣ ꯍꯋꯥꯏꯔꯣ
ꯑꯌꯨꯛꯅ ꯍꯋꯥꯏ ꯍꯋꯥꯏꯒꯤ ꯗꯦꯅꯤ ꯉꯁꯤꯗꯤ ꯍꯋꯥꯏ ꯉꯥ ꯌꯥꯎꯗꯕꯤ ꯍꯋꯥꯏ ꯅꯍꯥꯟꯈꯩꯗꯤ ꯎꯇꯤ ꯊꯣꯡꯕꯅꯦ ꯑꯗꯨ ꯉꯁꯤꯗꯤ ꯍꯋꯥꯏ ꯑꯣꯏꯅ ꯇꯧꯔꯦ
ꯑꯗꯨꯅ ꯐꯔꯦ ꯅꯁꯥꯁꯨ ꯗꯕꯣꯠꯇꯤ ꯃꯥꯜꯂꯦ ꯑꯗꯨ ꯑꯃꯨꯛꯀ ꯆꯥꯁꯤꯜꯂꯗꯤ ꯐꯔꯅꯤ ꯑꯗꯨꯝ
ꯑꯗꯨꯃꯥꯏ ꯍꯥꯏꯅꯨꯗ ꯍꯦꯖ ꯅꯣꯏꯕꯗꯤ ꯅꯪ ꯅꯣꯏꯕ ꯍꯦꯂꯝꯒꯅꯤ ꯄꯨꯛꯇꯤ ꯅꯪ ꯇꯣꯡꯊꯣꯛꯄ ꯍꯦꯜꯂꯝꯒꯅꯤ
ꯄꯨꯛ ꯇꯣꯡꯖꯔꯁꯨ ꯅꯣꯏꯕꯗꯤ ꯅꯪ ꯍꯦꯜꯂꯤꯅꯦ ꯋꯦꯠꯇꯨ ꯀꯅꯥ ꯍꯦꯜꯂꯤ ꯑꯩꯅ ꯍꯦꯟꯕ꯭ꯔꯣ ꯅꯪꯅ ꯍꯦꯟꯕ꯭ꯔꯣ
ꯍꯧꯖꯤꯛꯇꯤ ꯅꯪꯅ ꯍꯦꯟꯈ꯭ꯔꯦ ꯑꯩꯗꯤ ꯂꯩꯍꯧꯔꯦ
ꯑꯩꯗꯤ ꯁꯤꯁꯇꯤ ꯐꯥꯏꯞ ꯈꯛꯇ ꯅꯦꯝꯃꯤ
ꯀꯅꯥꯒꯤ ꯁꯤꯁꯇꯤ ꯐꯥꯏꯚ ꯁꯤꯁꯇꯤ ꯐꯥꯏꯚꯇꯤ ꯍꯦꯜꯂꯝꯃꯦꯃꯤ ꯅꯪꯕꯣ
ꯍꯦꯟꯗꯦ ꯑꯩ ꯁꯤꯁꯇꯤ ꯐꯥꯏꯞ ꯈꯛꯇꯅꯤ
ꯌꯥꯛꯁꯨ ꯁꯤꯁꯇꯤ ꯁꯤꯛꯁ ꯁꯤꯛꯁꯇꯤ ꯁꯦꯚꯦꯟ ꯑꯗꯨꯋꯥꯏꯗ ꯂꯩꯕꯅꯦ
ꯑꯗꯨꯅꯤ ꯅꯪꯅ ꯍꯦꯟꯗ꯭ꯔꯣ ꯅꯪꯅ ꯑꯅꯤ ꯍꯦꯟꯗ꯭ꯔꯣ
ꯈꯪꯇꯦꯗ ꯅꯪꯒꯤꯁꯤ ꯋꯥꯔ ꯃꯃꯥꯡꯒꯤ ꯁꯤꯛꯁꯇꯤ ꯐꯥꯏꯞꯂꯥ
ꯕꯨꯗꯤ ꯍꯦꯟꯒꯠꯂꯦ ꯄꯨꯛꯁꯤ ꯁꯨꯝ ꯁꯨꯝꯍꯦꯜꯂꯦꯃꯤ
ꯆꯥꯕꯗꯤ ꯂꯦꯞꯇꯦ
ꯅꯪ ꯑꯍꯥꯎ ꯑꯍꯥꯎ ꯄꯤꯖꯕꯩ ꯅꯠꯇ꯭ꯔꯣ
ꯎꯝ ꯍꯨꯏꯁꯤꯁꯨ ꯈꯣꯡꯒꯤꯝꯅ ꯈꯣꯡꯒꯤꯝꯅ ꯀꯔꯤ ꯇꯧꯔꯕꯅꯣ ꯉꯁꯤꯒꯤ ꯅꯨꯃꯤꯠꯇ ꯂꯥꯏ ꯑꯣꯛꯅꯔꯕꯣ ꯈꯪꯗꯦ ꯈꯣꯡꯈꯤꯕꯁꯤꯅ ꯈꯣꯡꯈꯤꯕꯁꯤꯅ
ꯅꯣꯡꯁꯤ ꯁꯦꯇꯔꯛꯇꯣꯔꯦꯃꯤ
ꯍꯧꯖꯤꯛꯇ ꯇꯥꯕ ꯍꯧꯔꯝꯃꯕꯅꯦ ꯑꯗꯨꯒ ꯍꯧꯖꯤꯛ ꯃꯨꯛ ꯍꯥꯡꯈ꯭ꯔꯦ
ꯍꯌꯦꯡ ꯑꯌꯨꯛꯇꯤ ꯅꯨꯡꯉꯥꯏꯔꯔꯣꯏ ꯃꯤ
ꯍꯌꯦꯡ ꯑꯌꯨꯛꯁꯦ ꯅꯣꯡ ꯇꯥꯗ꯭ꯔꯒꯗꯤ ꯐꯅꯤ ꯊꯕꯛ ꯆꯠꯄ ꯅꯨꯡꯉꯥꯏꯇꯦ ꯅꯣꯡ ꯇꯥꯕꯁꯦ ꯑꯦ
ꯑꯗꯨꯅꯦ ꯑꯩꯁꯨ ꯉꯥ ꯁꯤꯝꯕ ꯀꯔꯤ ꯀꯔꯤ ꯐꯥꯔꯛ ꯇꯥꯗꯣꯔꯦꯃꯤ
ꯑꯗꯨ ꯀꯩꯅꯣ ꯏꯃꯨꯡꯒꯤ ꯊꯕꯛ ꯁꯠ ꯁꯠ ꯁꯠ ꯁꯠ ꯂꯣꯏꯁꯤꯜꯂꯝꯃꯣ ꯑꯗꯨꯒ ꯉꯛꯇꯪ ꯐꯠ ꯆꯠꯊꯣꯛꯎꯔꯣ ꯉꯥ ꯁꯦꯝꯕ ꯑꯗꯨꯒ ꯑꯃꯨꯛ ꯍꯜꯂꯛꯑꯣ ꯏꯔꯨꯖꯊꯣꯛꯑꯣ ꯑꯗꯣ ꯃꯣꯛ ꯆꯥꯠꯂꯣ ꯆꯥꯛ ꯆꯥꯕ ꯃꯗꯨ ꯃꯉꯥꯏ ꯀꯩꯅꯣ
ꯅꯛꯑꯗꯤ ꯐꯥꯕ ꯂꯥꯞꯄꯗꯤ ꯂꯥꯛꯄꯅꯦ ꯑꯗꯅꯦꯃꯤ
ꯇꯨ ꯀꯧꯔꯣꯗꯅ ꯅꯣꯏꯒꯤ ꯏꯚꯏꯗꯣ ꯏꯚꯏꯗꯨ ꯀꯧꯔꯒ ꯀꯧꯔꯒ ꯆꯥꯠꯂꯣ
ꯃꯥꯗꯤ ꯗꯨꯀꯥꯟ ꯊꯣꯛꯀꯅꯤ ꯀꯣꯟꯅ ꯂꯥꯛꯀꯅꯤ ꯍꯥꯏꯖꯤꯜꯂꯛꯑꯗꯤ ꯀꯃꯥꯏꯟ ꯇꯧꯕ
ꯏꯕꯥꯏꯗꯣ ꯁꯤꯡꯗꯤ ꯁꯤꯡꯕꯅꯤꯀꯣ ꯊꯕꯛ ꯇꯧꯔꯝꯗꯥꯏꯗ ꯆꯦꯟꯕꯅꯦꯃꯥ ꯑꯗꯨꯒ ꯇꯧꯗꯕ ꯇꯧꯗꯕ ꯌꯥꯗꯕꯒꯤ ꯉꯛꯇꯪ ꯎꯠꯁꯤꯟꯅꯔꯝꯃꯅꯤ ꯑꯗꯨꯒ ꯐꯠ ꯂꯥꯎ ꯆꯦꯟꯕ ꯌꯥꯝ ꯍꯩꯔꯝꯃꯦ ꯃꯤꯃꯕꯨ ꯅꯍꯥꯟꯒꯩꯗꯤ ꯇꯧꯗꯕꯅꯦ ꯁꯨꯃꯥꯏꯅ ꯑꯗꯨꯒ ꯍꯧꯖꯤꯛ ꯌꯝ ꯍꯩꯔꯦ
ꯅꯍꯥꯟ ꯑꯩꯈꯣꯏ ꯊꯣꯛꯄꯗꯒꯤ ꯍꯧꯕꯅꯦꯃꯤ ꯑꯗꯨꯝ ꯆꯦꯟꯕꯅꯦꯃꯤ ꯃꯥꯁꯦ ꯀꯗꯛ ꯍꯩꯕꯅꯤ
ꯑꯗꯨꯅꯦ ꯁꯨꯃꯥꯏꯅ ꯇꯧꯔꯝꯗꯕꯅꯦ ꯊꯕꯛꯅꯅꯤ ꯈꯪꯗꯦ ꯀꯔꯤꯅꯅꯤ ꯈꯪꯗꯦ ꯇꯟꯕꯩꯅꯤ ꯈꯪꯗꯦ ꯑꯗꯨꯝ ꯆꯦꯟꯗꯨꯒꯤꯗ ꯇꯩ ꯂꯩꯔꯦ ꯅꯍꯥꯟꯁꯨ ꯀꯥꯏꯗꯅ ꯆꯠꯄꯗ ꯆꯦꯟꯗꯨꯒꯤ ꯇꯧꯔ ꯂꯩꯔꯕ ꯃꯥꯁꯦ ꯑꯗꯨꯝ ꯑꯗꯨ ꯉꯁꯤ ꯉꯔꯥꯡꯗꯤ ꯈꯔꯗꯤ ꯒ꯭ꯌꯥꯟ ꯇꯥꯔꯛ ꯄ ꯃꯥꯜꯂꯦ ꯃꯥꯁꯦ ꯀꯨꯆꯨ ꯀꯨꯃꯦꯟ ꯈꯔ ꯊꯣꯛꯄ ꯃꯥꯜꯂꯦ
ꯎꯝ ꯉꯔꯥꯡꯁꯨ ꯇꯧꯕꯅꯤ ꯉꯁꯥꯏꯁꯨ ꯀꯩꯅꯣ ꯇꯔꯣ ꯕꯥꯇꯣꯟ ꯁꯠ ꯇꯧꯔꯝꯃꯒ ꯁꯠ ꯆꯦꯟꯈꯤ ꯊꯕꯛ ꯌꯥꯗꯔꯦ ꯗꯨꯀꯥꯟ ꯊꯣꯛꯀꯦ ꯍꯥꯏꯔꯒ
ꯍꯣꯏꯅꯦ ꯃꯣꯏꯒꯤ ꯃꯣꯏꯒꯤ ꯀꯩꯅꯣꯗꯣ ꯗꯨ ꯀꯥꯟ ꯃꯄꯨꯗꯣ ꯏꯁꯧ ꯈꯔ ꯂꯥꯡꯈꯤꯕꯅꯦ ꯉꯁꯥꯏꯗꯣ
ꯑꯣ ꯑꯗꯨꯅꯔ ꯎꯝ
ꯑꯩꯗꯤ ꯉꯁꯥꯏ ꯅꯪꯉꯣꯟꯗ ꯀꯣꯜ ꯇꯧꯕꯗꯣ ꯑꯌꯨꯛꯇ ꯑꯗꯒꯤ ꯀꯣꯜꯁꯦ ꯄꯥꯏꯈꯠꯇꯕꯗꯩ ꯒꯤ ꯃꯣꯏ ꯑꯅꯤꯗ ꯇꯧꯔꯦ ꯃꯣꯏ ꯑꯅꯤꯁꯨ ꯋꯥꯛꯀꯤꯡ ꯆꯠꯈ꯭ꯔꯕ ꯈꯪꯗꯦ ꯐꯣꯟꯗꯣ ꯌꯨꯝꯗ ꯊꯝꯃꯕ ꯃꯥꯜꯂꯦ ꯑꯩꯅ ꯀꯣꯜ ꯇꯧꯕ ꯀꯥꯟ ꯍꯟꯖꯤꯟ ꯍꯟ ꯇꯧꯕꯗꯩ ꯁꯥꯎꯅꯤꯡꯗꯅ ꯁꯤꯔꯕ꯭ꯔꯥ ꯍꯪꯉꯨꯔꯦ ꯑꯗꯨꯒ ꯃꯣꯏ ꯃꯃꯥ ꯑꯣꯏꯅ ꯄꯥꯏꯈꯠꯂꯦ ꯃꯃꯥ ꯗꯣ ꯅꯣꯛꯑꯒ ꯃꯣꯏꯗꯤ ꯆꯠꯈ꯭ꯔꯦ ꯋꯥꯀꯤꯡ ꯆꯠꯈ꯭ꯔꯦ ꯍꯥꯏꯔꯦ ꯑꯩꯗꯤ ꯈꯣꯟꯗꯨ ꯈꯔ ꯀꯟꯅ ꯍꯥꯏ ꯊꯤꯂꯨꯔꯦ ꯑꯗꯨꯒ ꯆꯣꯄꯤ ꯑꯩ ꯉꯁꯤ ꯑꯗꯨꯒ ꯏꯊꯟꯗ ꯆꯠꯂꯦ ꯉꯁꯤꯗꯤ ꯀꯛꯆꯤꯡ ꯒꯥꯔꯗꯦꯟꯗ ꯑꯗꯨꯒ ꯀꯄꯜ ꯀꯄꯜ ꯉꯥꯛꯇ ꯂꯩꯔꯝꯂꯦ ꯉꯁꯤꯗꯤ ꯁꯟꯗꯦ ꯑꯣꯏꯕꯒꯤꯔ ꯈꯪꯗꯦ ꯑꯗꯨꯝ ꯃꯣꯏ ꯌꯦꯡꯉꯒ ꯍꯜꯂꯛꯑꯦ
ꯑꯃ ꯅꯠꯇꯥꯎꯗꯨ ꯊꯦꯡꯅꯗ꯭ꯔꯣ
ꯊꯦꯡꯅꯗꯦꯗ ꯃꯣꯏꯗꯤ ꯑꯁꯨꯝ ꯑ ꯑꯔꯥꯞꯄꯗ ꯆꯠꯂꯒ ꯂꯩꯔꯝꯂꯦ ꯑꯩꯅ ꯁꯣꯝꯗ ꯑꯅꯛꯄ ꯀꯛꯆꯤꯡ ꯒꯥꯔꯗꯦꯟꯒꯤꯗ ꯆꯠꯂ ꯂꯩ ꯃꯣꯏꯗꯤ ꯑꯥ ꯑꯔꯥꯞꯄ ꯈꯔ ꯍꯩꯅꯧꯒ ꯍꯧꯕ ꯃꯐꯝꯗꯨꯗ ꯆꯠꯄ ꯑꯣꯏꯔ ꯃꯥꯜꯂꯦ ꯑꯗꯨꯒ ꯑꯩꯅ ꯁꯣꯝꯗ ꯆꯠꯄ
ꯑꯣ ꯅꯪꯅ ꯑꯗꯣꯝ ꯆꯠꯂꯀꯥꯟꯗ ꯃꯣꯏꯅ ꯁꯣꯝꯗ ꯆꯠꯄ ꯑꯣꯟꯊꯣꯛ ꯑꯣꯟꯁꯤꯟ ꯇꯧꯕꯩ ꯋꯥꯅꯦ ꯃꯤ
ꯑꯥ ꯃꯥꯅꯦ
ꯍꯌꯦꯡꯁꯦ ꯁꯨꯇꯤꯁꯨ ꯑꯣꯏꯔꯣꯏ ꯊꯕꯛꯁꯨ ꯑꯁ ꯃꯊꯥ ꯁꯥꯕ ꯇꯥꯔꯦ ꯇꯧꯔꯤꯁꯦ
ꯑꯣ ꯉꯁꯤ ꯁꯨꯇꯤꯅꯦꯀꯣ ꯅꯣꯏ ꯉꯁꯤ ꯁꯟꯗꯦ ꯑꯣꯏꯕꯒꯤ
ꯎꯝ ꯀꯥꯡꯁꯤꯕꯨ ꯇꯥꯡ ꯀꯌꯥꯅꯣ
ꯇꯔꯥꯃꯉꯥ ꯇꯔꯥ ꯇꯔꯨꯛ ꯁꯨꯋꯥꯄꯥ ꯇꯥꯒꯨꯝ ꯇꯧꯕꯅꯦ
ꯑꯣ ꯀꯥꯡꯁꯦ ꯀꯥꯡꯗ ꯁꯨꯇꯤ ꯑꯣꯏꯔꯗꯤ ꯐꯒꯗꯕꯅꯦ ꯍꯥꯏꯗꯤ ꯉꯥꯏꯍꯥꯛꯇꯪ
ꯑꯣꯏꯒꯅꯤꯗ ꯑꯣꯏꯒꯅꯤꯗ ꯀꯥꯡꯗꯤ ꯃꯣꯏꯁꯨ ꯀꯣꯏꯅꯤꯡꯕꯅꯤꯅ ꯑꯗꯨꯝ ꯀꯣꯏꯒꯅꯦꯃꯤ
ꯑꯣ ꯃꯣꯏꯅ ꯍꯥꯏꯔꯤꯕ ꯀꯥꯡ ꯅꯨꯃꯤꯠꯇꯣ ꯃꯣꯏ ꯀꯩꯅꯣꯒꯤ ꯑꯥ ꯑꯁꯤꯒꯤ ꯑꯥ ꯃꯣꯏ ꯀꯥꯡꯒꯨꯗꯨꯅ ꯗꯣꯛꯇꯔ ꯗꯣꯛꯇꯔ ꯍꯣꯏ ꯀꯥꯡꯒꯨꯗꯣ ꯑꯗꯨꯅ ꯃꯣꯏꯗ ꯈꯦꯆꯤ ꯆꯥ ꯁꯤ ꯃꯣꯏꯗ ꯀꯩ ꯀꯩꯅꯣ ꯆꯥꯁꯤ ꯑꯝꯇ ꯑꯇꯣꯞꯄ ꯆꯠꯈꯤꯒꯅꯣ ꯈꯣꯠꯀꯅꯣ ꯀꯩꯅꯣꯒ ꯇꯧꯔꯒ ꯍꯥꯏꯔꯛꯄꯅꯦ ꯌꯥꯝ ꯃꯣꯏꯗꯤ ꯍꯦꯛ ꯆꯠꯄꯒꯅꯦ ꯑꯗꯨꯝ ꯀꯩꯅꯣꯝ ꯆꯥꯈꯣ ꯀꯩꯅꯣꯝ ꯊꯛꯀꯣ ꯑꯗꯒꯤ ꯂꯐꯣꯏ ꯆꯥꯈꯣ ꯑꯗꯨꯗ ꯑꯩꯗꯤ ꯑꯩꯗꯤ ꯑꯃꯨꯛ ꯆꯥꯗꯦꯕꯀꯣ ꯅꯍꯥꯟꯗ ꯒꯤ ꯑꯗꯨ ꯅꯨꯡꯕꯨꯗꯤ ꯅꯨꯡꯉꯥꯏꯇꯦ ꯑꯗꯨꯁꯨ ꯈꯪꯗꯦ ꯃꯤ ꯀ꯭ꯂꯥꯁ ꯇꯧꯕ ꯆꯠꯂꯒ ꯀꯩꯅꯣꯝ ꯆꯥ ꯍꯜꯂꯛ ꯄꯗꯨ ꯅꯨꯡꯉꯥꯏꯇꯕꯒꯤ ꯑꯩꯗꯤ ꯃꯈꯥꯒꯤ ꯀ꯭ꯂꯥꯁꯁꯨ ꯂꯩꯇꯕ ꯑꯣꯏꯔꯗꯤ ꯐꯕ
ꯑꯣ ꯊꯧꯕꯥꯟꯒꯤꯗꯣ
ꯑꯥ
ꯍꯧꯖꯤꯛꯁꯤ ꯂꯝꯕꯤ ꯆꯠꯄꯁꯤꯗ ꯀꯩꯗꯧꯕꯩꯅꯣ ꯈꯪꯗꯅꯦ ꯑꯩꯅ ꯁꯨꯃꯥꯏꯅ ꯉꯥꯡꯕꯁꯤꯗ ꯃꯣꯏꯅ ꯃꯨꯟꯅ ꯃꯨꯟꯅ ꯌꯦꯡꯉꯛ ꯅꯦ ꯍꯦꯍꯦ ꯃꯣꯏ ꯑꯅꯤ ꯑꯍꯨꯝꯗꯨ ꯌꯦꯡꯉ ꯀꯔꯤꯅꯣ ꯇꯧꯔꯤꯁꯤꯕꯨ ꯍꯥꯏꯔ ꯃꯨꯟꯅ ꯌꯦꯡꯉ ꯌꯦꯡꯉ ꯆꯠꯈ꯭ꯔꯦꯅꯦ
ꯇꯥ ꯐꯔꯨ ꯑꯃ ꯂꯩꯔꯦꯅ ꯌꯦꯡꯉꯤ ꯑꯣꯏꯔꯝꯒꯅꯤ ꯀꯔꯥꯏꯗ ꯃꯨꯁꯂꯤꯝꯅꯣ ꯁꯤꯕꯣ
ꯑꯩꯈꯣꯏ ꯁꯨꯝ ꯇꯥꯛꯔꯛꯄꯁꯤ ꯑꯥ ꯑꯩꯈꯣꯏ ꯁꯤꯗ ꯁꯨꯝ ꯇꯥꯛꯔꯛꯄꯁꯤꯗ ꯃꯈꯣꯟꯁꯤ ꯑꯃꯨꯛ ꯌꯥꯎꯇꯦꯃꯦ
ꯁꯦ ꯑꯥ ꯏꯁꯦꯡ ꯁꯦꯡꯅ ꯇꯥꯔ ꯏꯁꯦꯡ ꯁꯦꯡꯅ ꯇꯥꯕ ꯑꯣꯏꯔꯝꯒꯅꯤ ꯂꯝꯕꯤꯗꯨꯗꯒꯤꯗꯤ ꯏꯅꯛ ꯅꯛꯑꯦꯗꯅꯀꯣ ꯑꯩꯒꯤꯁꯤꯕꯨꯗꯤ ꯂꯝꯕꯤ ꯈꯔ ꯂꯥꯞꯅꯕ ꯅꯤꯅ ꯈꯔ ꯃꯤꯅ ꯇꯥꯗ꯭ꯔꯦ ꯑꯗꯨꯅ ꯈꯔ ꯅꯨꯡꯉꯥꯏꯔꯦ ꯅꯣꯡ ꯃꯈꯣꯟꯗꯤ ꯇꯥꯔꯝꯕ ꯌꯥꯏ
ꯑꯥ ꯑꯗꯨꯅꯦ ꯍꯈꯣꯏ ꯍꯦꯛꯇ ꯁꯨꯃꯥꯏ ꯇꯧꯔꯗꯤ ꯍꯦꯛꯇ ꯃꯤꯁꯦ ꯑꯩꯅ ꯋꯥꯔꯤ ꯁꯨꯝ ꯁꯥꯕꯁꯦ ꯍꯦꯛꯇ ꯇꯥꯞ ꯑꯣꯟꯊꯂꯛꯒꯦ ꯍꯦꯛꯇ ꯑꯣꯟꯊꯂꯛ ꯂꯦꯕ ꯑꯗꯨꯝ ꯑꯝ ꯑꯣꯏꯔꯁꯨ ꯑꯝ ꯑꯣꯏꯔꯁꯨ
ꯑꯩꯗꯤ ꯅꯣꯏꯒꯤ ꯁꯨꯃꯥꯡꯗ ꯊꯥꯔꯤꯕ ꯀꯥ ꯂꯥꯏ ꯌꯦꯟꯗꯦꯝ ꯄꯥꯝꯕꯤ ꯕꯣꯔꯥ ꯈꯥꯎꯗ ꯊꯥꯔꯤ ꯃꯌꯥꯝꯗꯣ ꯑꯩ ꯅꯣꯏꯒꯤꯔꯥ ꯈꯜꯂꯨꯔꯦ ꯑꯗꯨꯒꯕꯨ ꯃꯤꯒꯤ ꯏꯁꯤꯡ ꯆꯥꯏꯕ ꯊꯦꯡꯅꯔꯦ ꯂꯦ ꯑꯗꯨꯒ ꯃꯤꯒꯤ ꯑꯣꯏ ꯂꯩꯔꯝꯂꯦ
ꯃꯥꯅꯦ ꯃꯤꯒꯤꯅꯦ ꯃꯣꯏ ꯈꯔ ꯊꯥꯕꯅꯤ ꯆꯥꯎꯕꯗꯤ ꯅꯥꯏꯔꯣꯏ ꯑꯁꯤ ꯑꯃꯨꯛ ꯏꯁꯤꯡ ꯅꯣꯡꯃ ꯆꯥꯏꯔꯝꯅꯤ ꯅꯣꯡꯃ ꯆꯥꯏꯔꯝꯕꯗꯩ ꯑꯗꯨꯝ ꯂꯥꯛꯈ꯭ꯔꯔꯣꯏ ꯍꯌꯦꯡ ꯀꯪꯉ ꯀꯥꯟꯗ ꯑꯃꯨꯛ ꯂꯥꯛꯄ
ꯑꯣ ꯑꯗꯨꯒꯤꯔ ꯈꯪꯗ꯭ꯔꯦ ꯑꯗꯣ ꯉꯁꯥꯏꯒꯤ ꯍꯩꯅꯧ ꯑꯃꯨꯟꯕꯗꯨꯝ ꯍꯦꯛꯈ꯭ꯔꯕꯣ
ꯆꯥꯊꯣꯛꯗ꯭ꯔꯦ ꯍꯥꯎꯕꯅꯦꯅꯦ
ꯇꯨ ꯑꯩꯒꯤꯁꯨ ꯈꯔ ꯈꯥꯛꯄ ꯌꯥꯕꯅꯦ ꯅꯪꯁꯣꯕꯀꯣ
ꯅꯪ ꯃꯊꯛꯇ ꯄꯔꯞ ꯀꯥꯒꯤꯕꯗꯣ ꯑꯗꯨꯗ ꯑꯩꯅ ꯍꯥꯏꯐꯦꯠ ꯀꯧꯒꯦ ꯇꯧꯔꯝꯕꯅꯤ ꯅꯪ ꯑꯗꯨꯗ ꯀꯧꯗ꯭ꯔꯦ ꯑꯃꯗꯨꯅ ꯍꯥꯜꯂꯦ ꯊꯠ ꯅꯝꯈꯥꯏꯒꯤ ꯍꯣꯏ ꯂꯝꯈꯥꯏ ꯄꯥꯔꯇꯤꯅ ꯍꯠ ꯈꯥꯏꯒꯤꯕꯅꯦꯃꯦ ꯅꯪꯍꯧꯕ ꯅꯠꯇꯦ ꯐꯠ ꯐꯠ ꯐꯠ ꯆꯥꯗꯦ ꯑꯃꯣ ꯍꯥꯎꯗꯤ ꯍꯥꯎꯔꯦꯍꯦ ꯍꯌꯦꯡ ꯅꯣꯡꯃꯃꯨꯛ ꯆꯥꯁꯤ
ꯎꯝ ꯑꯗꯣ ꯍꯌꯦꯡꯒꯨꯝꯕ ꯆꯥꯔꯒꯗꯤ ꯍꯦꯟꯅ ꯑꯃꯨꯛ ꯊꯨꯝꯃꯗꯝꯅꯦ
ꯑꯥ ꯑꯗꯨꯕꯨꯗꯤ ꯆꯨꯝꯕ
ꯊꯝꯃꯒꯀꯣ ꯐꯔꯤꯖꯇ ꯍꯥꯞꯄꯒ ꯊꯝꯕꯗꯣ
ꯑꯗꯨꯕꯨꯗꯤ ꯍꯥꯎꯒꯗꯕꯅꯦ
ꯉꯁꯤꯗꯣ ꯑꯩꯗꯣ ꯅꯉꯣꯟꯗ ꯋꯥꯛꯀꯤꯡ ꯆꯠꯁꯦꯅ ꯍꯧꯒꯦ ꯇꯧꯔꯝꯕꯅꯦ ꯑꯗꯨ ꯅꯪ ꯅꯨꯃꯤꯗꯥꯡꯒꯤꯁꯦ ꯑꯗꯣ ꯅꯪ ꯆꯠꯂꯝ ꯆꯠꯂꯨꯔꯕꯅꯤꯅ ꯇꯜꯂꯝꯗꯣ ꯃꯥꯜꯂ ꯕ ꯅ ꯍꯧꯗ꯭ꯔꯦ
ꯅꯣꯡꯖꯨ ꯈꯒ ꯇꯥꯛꯔꯛꯄꯅꯤꯅ ꯅꯨꯡꯉꯥꯏꯇꯦꯕ ꯆꯠꯄꯗꯣ
ꯅꯣꯡꯁꯦ ꯉꯁꯥꯏꯗꯤ ꯇꯥꯗꯕꯅꯦ ꯍꯧꯖꯤꯛ ꯈꯛꯇ ꯇꯥꯔꯛꯄꯅꯦꯃꯤ ꯅꯪꯕꯣ
ꯎꯝ ꯉꯁꯥꯏ ꯑꯁꯤꯗꯁꯨ ꯈꯈꯛ ꯇꯥꯏꯌꯦꯃꯤ ꯃꯄꯥꯟ ꯊꯣꯛꯄꯗꯣ ꯀꯔꯤ ꯊꯧꯕꯗ
ꯄꯤꯠ ꯄꯤꯠ ꯇꯥꯕ ꯌꯥꯝ ꯀꯟꯅ ꯇꯥꯗꯦꯕ
ꯅꯣꯏ ꯒꯥꯔꯤꯅ ꯁꯠꯂꯨꯕ ꯑꯣꯏꯔꯦ
ꯀꯔꯤꯅꯣꯅꯦ ꯂꯝꯁꯨꯔꯣꯃꯤ ꯑꯥ ꯂꯝꯗꯣꯡ ꯌꯧꯔꯨꯔꯦ
ꯎꯝ
ꯀꯣꯐꯤ ꯃꯆꯥ ꯑꯝ ꯊꯛꯑꯒ ꯂꯥꯛꯄꯅꯦ
ꯗꯨ ꯉꯁꯥꯏꯗꯒꯤ ꯊꯛꯏ ꯃꯌꯥꯝꯗꯣ ꯑꯗꯨꯗꯒꯤ ꯍꯦꯟꯅ ꯑꯃꯨꯛ ꯀꯣꯐꯤ ꯑꯃꯨꯛ ꯊꯛꯆꯜꯂꯗꯤ ꯑꯥ ꯄꯨꯛꯇꯣ ꯌꯥꯔꯝꯃꯅꯤ ꯆꯥꯛ ꯀꯣꯐꯤ ꯊꯛꯑ ꯀꯣꯐꯤ ꯊꯛꯑꯒ ꯇꯨꯝꯃꯦ ꯀꯅꯥꯅ ꯍꯥꯏꯒꯦ
ꯑꯅꯧꯕ ꯁ꯭ꯇꯥꯏꯟꯅꯦꯃꯤ
ꯅꯪꯒꯤ ꯄꯨꯛꯇ ꯇꯨꯝꯕ ꯑꯣꯏꯔꯝꯒꯅꯤ ꯑꯇꯩ ꯀꯅꯥꯒꯤ ꯄꯨꯛꯇ ꯇꯨꯝꯗꯦ
ꯃꯥꯁꯨ ꯆꯥꯛ ꯂꯥꯝ ꯆꯥꯛ ꯄꯨꯡ ꯊꯜꯂꯦ ꯍꯥꯏꯌꯦ ꯑꯗꯨꯗꯨꯅ ꯑꯗꯨ ꯊꯛꯄꯅꯦꯃꯦ ꯆꯥꯛ ꯆꯥꯗꯦ ꯍꯥꯏꯕꯅꯦ
ꯀꯣꯐꯤꯗꯣ ꯊꯛꯆꯜꯂꯦ ꯑꯗꯒꯤ ꯀꯔꯤ ꯑꯃꯨꯛ ꯆꯥꯁꯜꯂꯕ
ꯑꯅꯧꯕ ꯑꯃ ꯆꯪꯉꯨꯕꯅꯦ ꯊꯤꯔꯤ ꯉꯥꯛꯇ ꯍꯥꯞꯄꯦ ꯀꯣꯐꯤꯗꯣ ꯊꯨꯝꯅꯕ ꯍꯥꯏꯗꯅ
ꯀ꯭ꯔꯤꯅꯣ ꯀꯣꯐꯤꯗꯤ ꯀꯣꯐꯤꯗꯤ ꯈꯥꯄꯅꯤꯀꯣ ꯑꯗꯨꯒ ꯀ꯭ꯔꯤꯒꯤ
ꯊꯨꯝꯃꯦꯅꯦ ꯌꯥꯗꯦꯅꯦ ꯃꯥꯗꯤ ꯀꯩ ꯀꯔꯤ ꯍꯥꯎꯅꯕ꯭ꯔꯥ ꯊꯨꯝꯅꯕ꯭ꯔꯥ ꯈꯪꯗꯦ ꯒ꯭ꯌꯥꯟ ꯇꯥꯗꯦꯃꯦ
ꯑꯗꯣ ꯋꯥꯔꯤꯁꯦ ꯈꯔ ꯀꯨꯏꯅ ꯁꯥꯡꯅ ꯁꯥꯁꯤꯀꯣ ꯀꯛꯈꯤꯒꯅꯨꯀꯣ ꯑꯩꯅ ꯍꯥꯏꯔꯤꯁꯦ ꯑꯩꯅ ꯀꯛꯇ꯭ꯔꯤꯕꯧ ꯅꯪ ꯀꯛꯄ ꯌꯥꯔꯣꯏ
ꯍꯣꯏꯌꯦ ꯀꯔꯤ ꯀꯔꯤꯒꯤꯅꯣ ꯈꯪꯗꯦꯅꯦ ꯃꯤ ꯁꯤ ꯌꯥꯝ ꯁꯥꯡ ꯁꯥꯡ ꯉꯥꯡꯅꯔꯤꯁꯤ ꯀ꯭ꯔꯤꯒꯤꯅꯣ ꯈꯪꯗꯦꯅꯦ
ꯀ꯭ꯔꯤꯒꯤꯁꯨ ꯅꯠꯇꯦꯗ ꯋꯥꯔꯤ ꯁꯥꯡꯅ ꯉꯥꯡꯅꯔꯒꯗꯤ ꯅꯨꯡꯉꯥꯏꯗꯅꯀꯣ ꯑꯗꯨꯝ ꯋꯥꯔꯤ ꯁꯥꯕꯁꯦ ꯅꯨꯡꯉꯥꯏꯗꯅꯥ
ꯑꯗꯨꯝꯕ ꯑꯅꯧꯕ ꯑꯝ ꯂꯥꯛꯄ꯭ꯔꯥ
ꯑꯗꯨꯅꯦ ꯑꯩꯁꯨ ꯆꯤꯡꯁꯦ ꯑꯗꯨꯝ ꯆꯠꯀꯦꯅ ꯈꯟꯕꯅꯦ ꯑꯗꯨꯕꯨ ꯉꯁꯤꯗꯤ ꯆꯠꯂꯨꯕꯗ ꯀꯔꯤꯁꯨ ꯎ ꯀ꯭ꯔꯤꯁꯨ ꯍꯧꯔꯝꯗ꯭ꯔꯦ ꯆꯥꯅ ꯊꯛꯅꯕ ꯈꯤꯇꯪ ꯍꯧꯕꯒ ꯍꯧꯕ꯭ꯔꯥ ꯌꯦꯡꯕ ꯆꯠꯄꯅꯦ ꯑꯗꯨꯕꯨ ꯍꯧꯔꯝꯗ꯭ꯔꯦ
ꯃꯇꯥꯗꯤ ꯆꯠꯈ꯭ꯔꯦꯅꯦ ꯀꯥꯏꯗꯅꯣ ꯆꯠꯈ꯭ꯔꯦꯅꯦ ꯁꯥꯇꯤꯟ ꯎꯞꯄ ꯆꯠꯈ꯭ꯔꯦꯅꯦ
ꯑꯥ ꯕꯖꯥꯔꯗ ꯆꯠꯄ ꯑꯣꯏꯔꯝꯒꯅꯤ ꯃꯥꯒꯤ ꯀꯩꯅꯣꯗꯨ ꯑꯥ ꯄꯣꯠꯆꯩ ꯀꯥꯎꯕꯒꯤ ꯆꯠ ꯄ ꯑꯣꯏꯔꯝꯒꯅꯤ ꯑꯩꯁꯨ ꯎꯍꯧꯗ꯭ꯔꯦ
ꯃꯇꯨꯟꯗ ꯊꯥꯗꯣꯛꯄ ꯑꯗꯨꯒ
ꯈꯪꯗꯦꯗ ꯅꯣꯡꯁꯤꯗ ꯆꯠꯃꯤꯟꯅꯕꯗꯤ ꯉꯝꯃꯔꯣꯏ
ꯑꯣ ꯈꯥꯟꯗꯤ ꯈꯥꯝꯒ꯭ꯔꯦ ꯂꯦꯞꯈ꯭ꯔꯦꯃꯦ
ꯈꯪꯗꯦ ꯇꯧꯔꯤꯞꯁꯦ ꯍꯌꯦꯡꯗꯤ ꯄꯨꯡ ꯀꯌꯥꯗ ꯍꯧꯒꯠꯀ ꯍꯧꯒꯠꯇꯣꯏꯔꯤꯕ ꯅꯪ
ꯃꯣꯏꯅ ꯊꯦꯡꯅ ꯍꯥꯏꯔꯝꯅꯤꯅ ꯊꯦꯡꯅ ꯍꯧꯒꯠꯄ ꯇꯥꯕꯅꯦ ꯉꯟꯕꯗꯤ ꯃꯇꯝ ꯃꯇꯝꯗꯤ ꯍꯥꯏꯔꯛꯇꯦ ꯑꯗꯨ ꯑꯣ ꯇꯔꯨꯛꯇ ꯍꯥꯏꯕꯗꯤ ꯌꯥꯗꯦ ꯉꯟꯃꯜꯂꯤ ꯍꯥꯏꯔꯤ ꯑꯗꯨꯅꯗꯤ ꯇꯔꯦꯠꯇ ꯇꯥꯔꯦꯗꯅ ꯇꯔꯦꯠ ꯅꯠꯇ꯭ꯔꯒ ꯇꯔꯨꯛ ꯃꯈꯥꯏ ꯇꯔꯦꯠ ꯁ꯭ꯋꯥꯝꯄꯥꯗꯗꯤ ꯇꯥꯔꯅꯤ
ꯇꯔꯦꯠ ꯑꯗꯨꯋꯥꯏꯗꯒꯤ ꯑꯥ ꯇꯔꯨꯛ ꯇꯔꯦꯠ ꯑꯗꯨꯋꯥꯏꯗꯩ ꯊꯣꯛꯄ ꯆꯞ ꯆꯥꯔꯦ ꯊꯕꯛ ꯎꯝ ꯊꯕꯛ ꯀꯀꯩ ꯐꯛ ꯅꯣꯡ ꯊꯥꯕ ꯈꯣꯠꯄ ꯑꯗꯩ ꯑꯗꯨꯗꯨ ꯇꯧꯕꯗꯨꯕꯨꯗꯤ ꯄꯨꯡ ꯇꯔꯦꯠ ꯇꯔꯦꯠ ꯍꯥꯏꯁꯤ ꯑꯗꯨꯝ ꯌꯥꯗꯤ ꯌꯥꯔꯦ ꯑꯗꯣ ꯇꯔꯦꯠ ꯍꯥꯏꯁꯦ ꯍꯧꯖꯤꯛꯇꯤ ꯅꯨꯡꯁꯥ ꯑꯥ ꯉꯟꯕꯅꯤꯅꯀꯣ ꯅꯣꯡ ꯃꯪꯑꯗꯤ ꯈꯪꯗ꯭ꯔꯦ ꯅꯣꯡ ꯅꯣꯡ ꯃꯪꯗ꯭ꯔꯒꯗꯤ ꯌꯥꯝ ꯅꯨꯡꯁꯥ ꯌꯥꯝ ꯁꯥꯕꯅꯦ ꯑꯗꯨ ꯈꯔ ꯉꯟꯅ ꯇꯔꯨꯛ ꯃꯈꯥꯏ ꯑꯗꯨꯋꯥꯏꯗꯩ ꯆꯠꯄꯁꯨ ꯀꯩꯁꯨ ꯀꯥꯏꯗꯦ ꯑꯗꯨꯒ ꯉꯟꯇꯥꯅ ꯑꯃꯨꯛ ꯉꯥ ꯁꯦꯝ ꯁꯦꯝꯃꯨꯔꯒ ꯀꯩꯔꯣ ꯍꯜꯂꯛꯑꯕꯒ ꯅꯪꯁꯤꯗ ꯉꯇꯪ ꯄꯣꯊꯥꯕ ꯌꯥꯏꯗꯅꯀꯣ
ꯎꯝ ꯑꯗꯨꯁꯨ ꯌꯥꯝꯅ ꯀꯩꯅꯣ ꯇꯧꯔꯤꯅꯦ ꯃꯤꯗꯤ ꯌꯥꯝꯕꯅꯦ ꯃꯥꯏꯁꯦ ꯍꯌꯦꯡꯗꯤ ꯌꯥꯝ ꯂꯥꯛꯀꯅꯤ ꯁꯣꯔꯥꯠ ꯑꯣꯏꯕꯅꯤꯅ
ꯍꯣ ꯁꯣꯔꯥꯁꯨ ꯑꯣꯏꯔꯦ ꯑꯗꯨꯒ ꯁꯪꯒꯁꯨ ꯆꯥꯎꯕꯅꯤꯅꯀꯣ
ꯎꯝ ꯂꯥꯛꯇꯣꯔꯤꯁꯤ ꯎꯝ ꯎꯝ ꯍꯣꯏ ꯍꯣꯏ ꯌꯥꯔꯦ ꯌꯥꯔꯦ ꯅꯪ
ꯑꯣꯀꯦ ꯑꯣꯀꯦ ꯊꯝꯃꯒꯦ
ꯎꯝ